ꯍꯥꯏꯌꯣ ꯇꯥꯏ
ꯀꯩꯅꯣꯅꯦꯕꯀꯣ ꯑꯩꯗꯤ ꯑꯁꯨꯃꯥꯏꯅꯐꯥꯎꯗꯤ ꯇꯧꯔꯝꯃꯣꯏ ꯑꯩ ꯈꯟꯕꯅꯦꯕ ꯑꯠ ꯗꯨꯕꯨ ꯑꯁꯁꯥ ꯑꯩ ꯀꯔꯤꯕꯨ ꯍꯥꯏꯗꯣꯏꯅꯣ ꯒ꯭ꯌꯥꯟ ꯌꯥꯝ ꯇꯥꯗꯦꯀꯣ
ꯑꯗꯨ ꯅꯪꯅꯀꯣ
ꯎꯝ
ꯋꯥꯈꯠ ꯍꯥꯏꯗꯤ ꯃꯣꯏ ꯃꯣꯏ ꯏꯃꯨꯡ ꯏꯃꯨꯡ ꯌꯧꯈ꯭ꯔꯦ ꯍꯥꯏꯅ ꯐꯖꯅ ꯈꯪꯈ꯭ꯔꯗꯤ ꯅꯪꯁꯨ ꯅꯣꯏꯃꯈꯣꯏꯗꯁꯨ ꯑꯁꯦꯡꯕꯗꯣ ꯍꯥꯏꯌꯨꯅ ꯍꯥꯌꯦꯡ ꯇꯨꯡꯗ ꯅꯪ ꯍꯥꯏꯍꯧꯗ꯭ꯔꯗꯤ ꯍꯦꯟꯅ ꯍꯌꯦꯡ ꯃꯣꯏꯅ ꯀꯩꯅꯣ ꯀꯩꯅꯣ ꯉꯥꯡꯂꯛꯄ ꯗꯨꯀꯥꯟꯗ ꯅꯣꯏ ꯃꯥꯅ ꯍꯦꯟꯅ ꯅꯣꯏ ꯃꯥ ꯈꯣꯏ ꯅꯣꯏ ꯏꯃꯨꯡ ꯈꯣꯏꯅ ꯍꯦꯟꯅ ꯅꯪꯉꯣꯟꯗ ꯁꯥꯎꯕꯤꯒꯅꯤꯅ
ꯀꯩꯅꯣꯅꯦꯕꯀꯣ ꯑꯦ ꯐꯦꯃꯤꯂꯤ ꯍꯣꯏ ꯈꯪꯕꯍꯥꯏꯕꯨ ꯑꯩꯅꯦ ꯍꯥꯏꯕꯗꯤ ꯈꯪꯗ꯭ꯔꯤꯕꯀꯣ ꯃꯣꯏꯁꯦ
ꯑꯣ ꯑꯗꯨꯕꯨ ꯅꯨꯄꯤꯒꯤ ꯑꯥ ꯃꯔꯝꯗꯅꯦꯗꯤ ꯈꯪꯉꯕ
ꯑꯗꯨꯒꯤ ꯑꯗꯨ ꯈꯪꯕꯗꯤ ꯑꯣꯏꯔꯝꯃꯅꯤ ꯈꯪꯗ꯭ꯔꯤ ꯑꯗꯨꯕꯨ ꯇꯧꯔꯦꯗꯤ ꯍꯥꯏ ꯑꯗꯣ ꯃꯃꯥꯗꯣ ꯀꯥꯞꯄꯤ ꯍꯥꯏꯕꯀꯣ
ꯎꯝ
ꯃꯄꯥꯍꯣꯏꯁꯨ ꯊꯋꯥꯏ ꯂꯣꯏ ꯅꯨꯡꯉꯥꯏꯇ꯭ꯔꯕ ꯃꯥꯜꯂꯦꯕ ꯃꯆꯦꯁꯨ ꯃꯆꯦꯗꯤ ꯌꯨꯝ ꯄꯥꯟꯈ꯭ꯔꯦꯕ ꯗꯣꯛꯇꯔ ꯗꯣꯛꯇꯔꯒꯤ ꯏꯃꯨꯡꯗꯗꯤ ꯌꯨꯝ ꯄꯥꯟꯕꯤꯕ ꯍꯥꯏꯌꯦ ꯍꯨꯖꯤꯛꯁꯨ ꯀꯥꯞꯈ꯭ꯔꯦ ꯆꯥꯛꯐꯥꯎ ꯆꯥꯗ꯭ꯔꯦ ꯃꯥꯅ ꯈ꯭ꯋꯥꯏꯗꯒꯤ ꯑꯇꯣꯝꯕ ꯑꯣꯏꯕ
ꯎꯝ
ꯑꯗꯨꯒ ꯃꯕꯨꯡ ꯃꯕꯨꯡ ꯑꯍꯨꯝꯗꯣ ꯗꯥꯏꯔꯦꯛ ꯂꯥꯛꯑꯦ ꯍꯥꯏꯌꯦ ꯃꯕꯨꯡ ꯑꯍꯨꯝꯗꯨ ꯁꯤ ꯎꯝ ꯂꯣꯏꯅꯃꯛ ꯁꯤꯕꯥꯥꯏꯅꯦꯕ
ꯎꯝ
ꯃꯣꯏ ꯐꯦꯃꯤꯂꯤꯖꯦ ꯃꯕꯨꯡ ꯑꯍꯨꯝ ꯗꯥꯔꯦꯛ ꯂꯥꯛꯑꯦ ꯃꯕꯨꯡꯗꯨꯅ ꯑꯗꯨꯃꯥꯏꯅ ꯍꯪꯉꯦ ꯍꯥꯏꯌꯦ ꯅꯪ ꯅꯨꯄꯤ ꯃꯔꯝꯗꯒꯤ ꯅꯠꯇ꯭ꯔꯣ ꯍꯥꯏꯔꯕ ꯃꯥꯅ ꯅꯨꯄꯤ ꯀꯅꯥ ꯅꯨꯄꯤꯅꯣ ꯃꯥꯅ ꯑꯗꯨꯃꯥꯏ ꯈꯨꯝꯃꯦ ꯍꯥꯏꯌꯦꯕꯀꯣ ꯀꯅꯥ ꯅꯨꯄꯤꯅꯣ ꯑꯩ ꯅꯨꯄꯤꯗꯃꯛꯇꯕꯨ ꯁꯨꯃꯥꯏ ꯇꯧꯒꯗ꯭ꯔꯣ ꯃꯥꯅ ꯑꯗꯨꯃꯥꯏ ꯍꯥꯏ ꯈꯨꯝꯕ ꯃꯥꯜꯂꯦ ꯑꯗꯨꯗ ꯃꯕꯨꯡꯅ ꯑꯩ ꯅꯌꯥꯝꯕꯅꯦ ꯑꯩꯅ ꯅꯪꯒꯤ ꯄꯨꯛꯆꯦꯜ ꯈꯪꯗ꯭ꯔꯗꯤ ꯀꯅꯥꯅ ꯈꯪꯒꯅꯤ ꯍꯥꯏꯕ ꯇꯥꯏꯞꯇ ꯍꯪꯕ ꯃꯥꯜꯂꯦꯕ ꯍꯥꯏꯕ ꯃꯥꯜꯂꯦꯕ ꯑꯗꯨꯗ ꯑꯠ ꯃꯥꯅ ꯀꯣ ꯅꯨꯄꯤꯒꯤ ꯅꯝꯕꯔꯗꯨꯁꯨ ꯄꯤꯌꯣ ꯅꯪꯅ ꯍꯥꯏꯕ ꯅꯨꯄꯤꯗꯣ ꯑꯗꯨꯒ ꯑꯩꯁꯨ ꯐꯖꯅ ꯀꯟꯚꯤꯟꯁ ꯇꯧꯕꯤꯒꯦ ꯃꯉꯣꯟꯗ ꯑꯃꯨꯛꯀ ꯑꯗꯨꯃꯥꯏ ꯍꯥꯏꯌꯦ ꯍꯥꯏꯕ ꯑꯩꯅ ꯍꯥꯏꯕꯗꯤ ꯌꯥꯔꯦ ꯅꯨꯄꯤꯕꯨ ꯃꯗꯣꯝꯇꯔꯣ ꯑꯗꯨꯃꯥꯏꯅ ꯍꯥꯏꯔꯛꯀꯗ꯭ꯔꯥ ꯈꯜꯂꯒ ꯅ ꯅꯝꯕꯔꯗꯣ ꯕꯤꯕꯤ ꯃꯥꯅ ꯑꯗꯨꯃꯥꯏ ꯍꯥꯏꯌꯦ ꯍꯥꯏ ꯃꯕꯨꯡꯉꯣꯟꯗꯀꯣ ꯌꯥꯔꯦ ꯑꯥ ꯃꯤ ꯃꯉꯣꯟꯗꯁꯨ ꯗꯤꯁꯇꯥꯔꯞ ꯇꯧꯔꯔꯣꯏꯒꯦ ꯍꯥꯏꯌꯦ ꯍꯥꯏꯕꯀꯣ ꯈꯪꯕ꯭ꯔꯥ
ꯎꯝ
ꯑꯗꯨꯒ ꯃꯥꯗꯣ ꯉꯁꯥꯏ ꯑꯩꯉꯣꯟꯗ ꯅꯪꯉꯣꯟꯗ ꯑꯩ ꯐꯣꯔꯁꯁꯨ ꯇꯧꯅꯤꯡꯗꯦ ꯈꯣꯠꯇꯦ ꯍꯥꯏ ꯃꯥꯅ ꯇꯧꯕꯗꯤ ꯑꯩꯉꯣꯟꯗ ꯊ꯭ꯔꯤꯇꯟꯁꯨ ꯇꯧꯕ ꯐꯣꯔꯁꯁꯨ ꯇꯧꯕ ꯆꯞ ꯃꯥꯟꯅꯗ꯭ꯔꯣ ꯁꯤꯁꯦ
ꯑꯧ ꯍꯣꯏ
ꯑꯗꯨꯒ ꯑꯩꯉꯣꯟꯗ ꯅꯪꯉꯣꯟꯗ ꯐꯣꯔꯁ ꯇꯧꯕ ꯅꯠꯇꯦ ꯅꯪꯅ ꯑꯩꯕꯨ ꯅꯨꯡꯁꯤꯕ ꯅꯨꯡꯁꯤꯗꯕ ꯑꯃꯨꯛ ꯍꯥꯏꯌꯦ ꯈꯪꯕ꯭ꯔꯥ ꯑꯩꯅ ꯅꯪ ꯉꯥꯡꯉꯤꯁꯦ ꯀꯔꯤꯅꯣ ꯅꯪ ꯑꯩꯉꯣꯟꯗ ꯉꯥꯡꯉꯤꯕ ꯅꯪꯅ ꯇꯧꯔꯤꯕ ꯂꯣꯏꯅꯃꯛꯁꯦ ꯑꯩꯉꯣꯟꯗ ꯊ꯭ꯔꯤꯇꯟꯒ ꯐꯣꯔꯁ ꯅꯠꯇ꯭ꯔꯣ ꯑꯩꯅ ꯍꯥꯏꯕꯤꯕ ꯃꯉꯣꯟꯗ ꯑꯗꯣ ꯃꯥꯗꯣ ꯇꯨꯃꯤꯟ ꯎꯝ ꯂꯩꯌꯦ ꯑꯩ ꯁꯥꯎꯅꯤꯡꯃꯟꯕꯒꯤꯀꯣ ꯑꯩꯅꯀꯣ ꯅꯪ ꯒ꯭ꯌꯥꯟ ꯁꯨꯛꯇ ꯇꯥꯗꯕ꯭ꯔꯥ ꯑꯩ ꯅꯍꯥꯟꯗꯒꯤ ꯅꯪꯉꯣꯟꯗ ꯑꯦꯛꯁ ꯄ꯭ꯂꯦꯟ ꯇꯧꯕꯤꯕꯁꯦ ꯑꯩ ꯃꯉꯣꯟꯗ ꯍꯥꯏꯕꯅꯦꯕ
ꯎꯝ
ꯑꯗꯨꯒ ꯃꯥꯅ ꯍꯥꯏꯕ ꯍꯣꯏ ꯅꯪꯅ ꯌꯥꯕꯤꯗ꯭ꯔꯕꯅꯤꯅ ꯅꯪꯅ ꯌꯥꯗ꯭ꯔꯦ ꯍꯣꯏ ꯑꯗꯨꯅꯤꯅ ꯑꯩꯒꯤ ꯂꯥꯏꯐꯇꯤ ꯑꯩꯒꯤ ꯄꯨꯟꯁꯤꯗꯤ ꯑꯩꯒꯤꯅꯦ ꯍꯥꯏꯕꯗꯣ ꯁꯤꯔꯁꯨ ꯃꯥꯒꯤꯅꯦ ꯍꯥꯏꯕꯗꯣ ꯑꯗꯨꯃꯥꯏ ꯑꯃꯨꯛ ꯍꯥꯏꯕ ꯈꯪꯕ꯭ꯔꯥ ꯑꯗꯨꯗꯤ ꯑꯩꯉꯣꯟꯗꯁꯨ ꯂꯥꯏꯛ ꯂꯥꯁꯇ ꯑꯩꯉꯣꯟꯗꯁꯨ ꯐꯣꯜꯠ ꯄꯤꯔꯛꯀꯅꯤꯗꯅ ꯑꯩꯅ ꯅꯪ ꯑꯗꯨꯒꯨꯝꯕ ꯇꯧꯗ꯭ꯔꯤꯉꯩꯗ ꯅꯣꯏ ꯏꯃꯥ ꯏꯄꯥ ꯅꯣꯏ ꯄꯦꯔꯦꯟꯁ ꯀꯤ ꯀꯩꯝꯇ ꯈꯟꯕꯤꯗꯕ꯭ꯔꯥ ꯑꯩꯅ ꯍꯥꯏꯕꯀꯣ ꯑꯗꯨꯒ ꯍꯥꯏꯔꯒ ꯑꯩꯒꯤꯗꯤ ꯌꯥꯔꯦ ꯑꯩꯒꯤꯗꯤ ꯕꯦꯛꯀꯞ ꯑꯈꯣꯏ ꯏꯕꯨꯡꯍꯣꯏ ꯑꯍꯨꯝ ꯂꯩꯌꯦ ꯍꯥꯏꯌꯦ ꯃꯀꯣꯛ ꯂꯩꯗꯕ ꯉꯥꯛꯇ ꯑꯩꯅ
ꯎꯝ
ꯑꯩꯅ ꯑꯩ ꯇꯣꯂꯣꯞ ꯆꯥꯕ ꯃꯤꯁꯨ ꯅꯠꯇꯦ ꯑꯩꯗꯤ ꯅꯣꯔꯃꯦꯜ ꯖꯁ ꯅꯣꯔꯃꯦꯜ ꯃꯤꯅꯦ ꯑꯩꯅ ꯑꯩ ꯀꯔꯤ ꯀꯔꯤꯕꯨ ꯂꯩꯕ꯭ꯔꯣ ꯑꯩꯅ ꯍꯥꯏꯕꯤꯕꯀꯣ ꯎꯄꯥꯏ ꯂꯩꯃꯟꯗꯕꯒꯤ ꯑꯩ ꯑꯗꯨ ꯍꯥꯏꯔꯕꯅꯦꯕ ꯃꯥꯅ ꯑꯗꯨꯃꯥꯏ ꯍꯥꯏꯔꯦ ꯑꯃꯨꯛ ꯑꯩ ꯁꯦꯕꯜ ꯑꯣꯏꯔꯒ ꯅꯪ ꯅꯣꯔꯃꯦꯜ ꯑꯣꯏꯌꯦ ꯅꯪ ꯅꯣꯔꯃꯦꯜ ꯖꯁ ꯅꯣꯔꯃꯦꯜ ꯄꯔꯁꯟ ꯑꯣꯏꯕ ꯑꯩ ꯀꯣꯏꯕ ꯌꯥꯗꯕ꯭ꯔꯥ ꯅꯨꯡꯁꯤꯕ ꯌꯥꯗꯕ꯭ꯔꯥ ꯍꯥꯏꯔꯑꯦ ꯑꯃꯨꯛ ꯑꯝꯗꯨꯝ ꯈꯨꯝꯅꯤꯡꯉꯥꯏ ꯂꯩ ꯍꯥꯏꯕ ꯑꯗꯣ ꯑꯩ ꯋꯥ ꯉꯥꯡꯅꯤꯡꯉꯩ ꯍꯩꯇ꯭ꯔꯦꯕ ꯍꯧꯖꯤꯛ ꯑꯗꯣ ꯑꯩ ꯍꯧꯖꯤꯛ ꯑꯩ ꯍꯧꯖꯤꯛ ꯀꯦꯝꯇ ꯑꯥ
ꯑꯩ ꯑꯩ ꯄ꯭ꯔꯦꯌꯔ ꯉꯥꯛꯇꯪ ꯇꯧꯈꯤ ꯁꯣꯔꯤ
ꯍꯥ ꯍꯣꯏ ꯍꯣꯏ
ꯇꯧꯔꯨꯔꯣ ꯇꯧꯔꯨꯔꯣ ꯖꯥꯠ ꯖꯥꯠꯅꯦ ꯃꯤꯁꯦ
ꯑꯣ ꯍꯥꯏꯌꯣ ꯍꯥꯏꯌꯣ
ꯍꯨꯝ ꯑꯩꯗꯣ ꯃꯥꯗꯣ ꯍꯜꯂꯛꯄꯀꯣ ꯃꯥꯅ ꯍꯥꯏꯕꯁꯦ ꯂꯥꯁ ꯀꯤ ꯃꯥꯅ ꯊꯥꯔꯛꯄꯗꯣ ꯃꯥꯗꯣ ꯑꯩꯉꯣꯟꯗ ꯈꯔ ꯅꯨꯡꯁꯤꯕ ꯈꯔꯈꯛ ꯑꯣꯏꯔꯁꯨ ꯂꯩꯔꯗꯤ ꯀꯣꯜ ꯇꯧꯔꯛꯑꯣ ꯅꯠꯇ꯭ꯔꯗꯤ ꯇꯧꯔꯛꯔꯅꯨ ꯍꯥꯏꯕ ꯑꯗꯨꯒꯤ ꯑꯩ ꯇꯧ ꯇ꯭ꯔꯦ ꯍꯧꯖꯤꯛ
ꯍꯣꯏ ꯇꯧꯔꯨꯔꯅꯨꯗ ꯍꯥꯏꯗꯤ ꯀꯣ
ꯑꯩ ꯑꯗꯨꯒꯤ ꯑꯩ ꯇꯧꯗ꯭ꯔꯦ ꯂꯣꯏꯔꯦ
ꯎꯝ ꯅꯪꯅ ꯌꯥꯅꯤꯡꯗꯦ ꯍꯥꯏꯕꯗꯣꯀꯣ ꯑꯗꯨꯝ ꯎꯝ ꯐꯖꯅ ꯎꯠꯈ꯭ꯔꯣꯕ ꯑꯗꯨꯢ
ꯍꯣꯔꯦꯟ ꯍꯣꯔꯦꯟ ꯀꯔꯤ ꯀꯔꯤꯅꯣ ꯑꯃꯨꯛ ꯊꯣꯛꯂꯑꯗꯤ ꯑꯗꯨꯒꯤ ꯑꯩ ꯍꯨꯖꯤꯛ ꯀꯤꯕꯗꯣ ꯂꯣꯏꯔꯦ ꯍꯥꯕ
ꯅꯪ ꯍꯧꯖꯤꯛ ꯅꯇꯣꯝꯇꯔꯣ ꯑꯗꯨꯗ ꯂꯩꯕ
ꯑꯈꯣꯏ ꯏꯅꯥꯎꯅꯨꯄꯤ ꯏꯅꯥꯎꯄꯤꯗꯤ ꯀꯩꯅꯣ ꯑꯥ ꯚꯤꯗꯤꯑꯣ ꯌꯦꯡꯉꯒ ꯂꯩ
ꯅꯣꯏ ꯅꯣꯏ ꯑꯪꯀꯜ ꯈꯣꯏꯗꯤ
ꯂꯩꯌꯦ
ꯑꯥ ꯀꯩꯁꯨ ꯇꯧꯔꯣꯏꯗ ꯀꯦꯝ ꯄꯥꯈꯠꯀꯅꯣ ꯀꯔꯤꯕꯨ ꯇꯧꯕ ꯉꯝꯒꯗ꯭ꯔꯥ
ꯎꯝ ꯑꯌꯥ ꯑꯗꯨꯃꯥꯏꯅ ꯈꯟꯕ ꯋꯥ ꯈꯛꯇꯅꯤ ꯈꯪꯕ꯭ꯔ ꯃꯣꯏꯁꯦ ꯑꯁ ꯀꯤꯌꯦ ꯈꯪꯗꯦ ꯑꯩꯗꯤ ꯑꯗꯨꯃꯥꯏꯗꯤ ꯇꯧꯔꯝ ꯇꯧꯔꯝꯃꯣꯏꯗꯅꯗꯤ ꯈꯟꯕꯅꯦꯕ ꯑꯗꯨꯕꯨ ꯌꯥꯝꯅ ꯌꯥꯝꯅ ꯆꯠꯈ꯭ꯔꯦ ꯀꯩꯅꯣꯝ ꯇꯧꯔꯦ
ꯑꯥꯔꯃꯤ ꯑꯣꯏꯔꯒ ꯃꯀꯣꯛ ꯌꯥꯝ ꯆꯥꯛꯑꯦꯅ ꯑꯗꯨ ꯅꯨꯄꯥ ꯗꯨꯗꯤ
ꯑꯗꯨꯅꯦ ꯑꯗꯨꯒꯤ ꯑꯩ ꯑꯈꯣꯏ ꯗꯗꯥ ꯍꯣꯏꯗ ꯐꯒꯤ ꯇꯧꯔꯒ ꯍꯪꯕꯀꯣ ꯑꯩꯅ
ꯎꯝ
ꯅꯣꯏ ꯅꯨꯄꯤꯒꯤꯗꯃꯛꯇ ꯁꯤ ꯁꯤꯕ ꯉꯝꯒꯗ꯭ꯔꯥ ꯍꯥꯏꯔꯒ ꯉꯝꯃꯣꯏ ꯍꯥꯏꯌꯦ
ꯑꯩꯅꯀꯣ ꯑꯗꯨꯃꯥꯏ ꯍꯥꯏꯕ ꯅꯪꯅ ꯊꯃꯣꯏ ꯁꯦꯡꯅ ꯅꯨꯡꯁꯤꯕ ꯑꯣꯏꯔꯗꯤ ꯍꯥꯏꯔꯒ ꯊꯃꯣꯏ ꯁꯦꯡꯕ ꯅꯨꯡꯁꯤꯕ ꯑꯣꯏꯕ ꯑꯗꯨꯕꯨ ꯅꯣꯏꯕꯨꯗꯤ ꯔꯤꯖꯦꯛ ꯇꯧꯕꯤꯕ ꯍꯥꯏꯕꯀꯣ ꯑꯦ ꯑꯈꯣꯏꯅ ꯃꯣꯏꯕꯨ ꯅꯨꯡꯁꯤꯕꯤꯌꯦ ꯍꯥꯏꯔꯒ ꯑꯈꯣꯏꯕꯨ ꯔꯤꯖꯦꯛ ꯇꯧꯕꯤꯔꯗꯤ ꯀꯅꯥꯅ ꯑꯗꯨꯝ ꯍꯟꯖꯤꯟ ꯍꯟꯖꯤꯟ ꯍꯥꯏꯒꯗ꯭ꯔꯣ ꯍꯥꯏꯔꯛꯑꯦ ꯃꯣꯏꯁꯨ
ꯑꯗꯨꯅꯦ
ꯑꯩꯅ ꯍꯣꯏ ꯑꯗꯨꯅꯦꯀꯣ ꯑꯩꯅ ꯍꯣꯏ ꯆꯨꯝꯃꯤꯉꯣ ꯑꯗꯨꯅꯦ ꯃꯥ ꯃꯥꯏ ꯑꯗꯨꯒ ꯃꯥꯗꯣ ꯑꯩ ꯅꯪꯉꯣꯟꯗꯁꯨ ꯐꯣꯟ ꯇꯧꯕ ꯅꯪꯒ ꯐꯣꯟ ꯇꯧꯕ ꯂꯦꯞꯈ꯭ꯔꯗꯤ ꯑꯩ ꯃꯤ ꯑꯇꯣꯞꯄ ꯀꯅꯥꯝꯇꯁꯨ ꯐꯣꯟ ꯇꯧꯔꯔꯣꯏ ꯑꯩ ꯑꯈꯣꯏ ꯐꯦꯝꯂꯤ ꯑꯣꯏꯔꯁꯨ ꯑꯩ ꯇꯧꯔꯔꯣꯏ ꯍꯥꯏꯌꯦ ꯍꯥ ꯑꯩꯀꯣ ꯑꯁ ꯂꯣꯏꯔꯦ ꯂꯣꯏ
ꯄꯨꯔꯥ ꯇꯤꯔꯇꯟ ꯇꯧꯅꯤꯅꯦ ꯃꯥꯒꯤꯗꯨꯗꯤ
ꯗꯨꯒꯥ ꯑꯩꯉꯣꯟꯗ ꯅꯪꯉꯣꯟꯗ ꯑꯩꯕꯨ ꯅꯨꯡꯁꯤꯕꯤꯌꯨ ꯅꯨꯡꯁꯤꯕꯤꯒꯅꯨ ꯍꯥꯏꯕ ꯅꯪꯉꯣꯟꯗ ꯑꯩ ꯐꯣꯔꯁ ꯇꯧꯔꯣꯏ ꯑꯃꯨꯛꯀ ꯍꯥꯏꯌꯦ ꯈꯪꯕ꯭ꯔꯥ
ꯑꯩꯉꯣꯟꯗ ꯑꯣꯏꯔꯗꯤ ꯅꯍꯥꯟꯅ ꯈꯠꯅꯔꯝꯃꯅꯤ ꯑꯗꯨ ꯃꯤꯗꯣ
ꯑꯩ ꯋꯥ ꯀꯟꯅꯁꯨ ꯀꯟ ꯀꯟꯅꯁꯨ ꯉꯥꯡꯕꯗꯣ ꯃꯤꯉꯣꯟꯗ ꯑꯗꯨꯃꯥꯏ ꯉꯥꯡꯕꯗꯣ ꯇꯧꯁꯨ ꯇꯧꯅꯤꯡꯗꯦꯕꯀꯣ ꯈꯪꯕ꯭ꯔꯥ
ꯎꯝ
ꯑꯗꯨꯒꯤ ꯑꯩꯉꯣꯟꯗ ꯇꯞꯅ ꯑꯟꯗꯔꯁꯇꯦꯟꯗꯤꯡ ꯇꯧꯅꯕ ꯑꯩ ꯇꯞꯅ ꯇꯞꯅ ꯉꯥꯡꯕꯤꯕꯅꯦꯕ ꯃꯉꯣꯟꯗ
ꯎꯝ
ꯁꯨꯛꯇꯧ ꯇꯧꯗꯕ ꯋꯥꯅꯦ
ꯑꯗꯨꯝ ꯑꯗꯨꯝ ꯏꯛꯅꯣꯔ ꯇꯧꯊꯣꯛꯑꯣꯗ ꯀꯣꯜꯒꯨꯝꯕ ꯇꯧꯔꯁꯨ ꯇꯦꯛꯁꯀꯨꯝꯕ ꯊꯥꯔꯁꯨ ꯑꯗꯨꯝ ꯏꯛꯅꯣꯔ
ꯇꯧꯔꯦ ꯃꯥꯁꯨ ꯇꯧꯔꯛꯇ꯭ꯔꯦ
ꯑꯥ ꯑꯗꯨꯅ ꯐꯩ ꯅꯪꯅꯀꯣ ꯃꯥꯅ ꯀꯣꯜ ꯇꯧꯔꯛꯄꯒꯨꯝꯕ ꯑꯗꯨꯝ ꯍꯥꯏꯗꯤ ꯇꯦꯛꯁ ꯊꯥꯔꯛꯄꯒꯨꯝꯕꯗ ꯃꯔꯝ ꯑꯗꯨꯝ ꯔꯤꯄ꯭ꯂꯥꯏ ꯇꯧꯔꯗꯤ ꯑꯣ ꯃꯥꯏ ꯋꯥꯈꯜꯗꯁꯨ ꯑꯣ ꯃꯥꯗꯣ ꯑꯩꯕꯨ ꯆꯤꯠ ꯈꯤꯇꯪꯗꯤ ꯄꯥꯝ ꯃꯥꯜꯂꯦ ꯁꯨꯝ ꯋꯥꯈꯜ ꯈꯜꯂꯒ ꯍꯟꯖꯤꯟ ꯍꯟꯖꯤꯟ ꯑꯗꯨꯝ ꯇꯧꯔꯛꯀꯅꯦꯕ ꯑꯗꯨ ꯁꯔꯨꯛꯄꯨꯗꯤ ꯑꯗꯨꯝ ꯅꯪꯅ ꯏꯛꯅꯣꯔ ꯇꯧꯔꯒ ꯀꯩꯝ ꯉꯥꯡꯗꯅ ꯑꯗꯨꯝ ꯂꯩꯔꯗꯤ ꯃꯥꯁꯨ ꯑꯗꯨꯝ ꯇꯟ ꯇꯟꯕꯗꯣ ꯊꯣꯛꯂꯛꯀꯅꯤꯕ
ꯎꯝ
ꯅꯣꯏ ꯀꯔꯤ ꯑꯥ ꯉꯁꯤꯗꯤ ꯀꯩ ꯆꯥꯒꯦ
ꯉꯁꯤ ꯌꯦꯔꯨꯝ ꯑꯃꯨꯛ ꯌꯦꯔꯨꯝ ꯉꯧꯕ ꯆꯥꯏꯌꯦ ꯑꯗꯨꯒ ꯑꯥ ꯁꯧꯒ꯭ꯔꯤ ꯑꯁ ꯑꯈꯣꯏ ꯁꯧꯒ꯭ꯔꯤ ꯌꯥꯝ ꯆꯥꯕꯅꯤꯀꯣ
ꯎꯝ ꯍꯥꯎꯋꯤ
ꯄꯨꯔꯤꯁꯨ ꯆꯥꯏꯌꯦ ꯑꯗꯨꯒ ꯌꯦꯔꯨꯝꯒꯤ ꯑꯃꯦꯠꯄꯁꯨ
ꯑꯣ ꯉꯁꯤꯗꯤ ꯌꯦꯔꯨꯝ ꯗꯤꯁ ꯑꯣꯏꯅ ꯇꯧꯈ꯭ꯔꯦꯅꯦꯀꯣ
ꯍꯣꯏ ꯅꯣꯏꯗꯤ ꯄꯤꯔꯕꯣ ꯆꯥꯏ ꯆꯥꯛꯇꯤ ꯄꯤꯔꯕꯣ
ꯑꯧ ꯀꯟꯅ ꯆꯥꯔꯤ
ꯀꯔꯤ ꯃꯊꯦꯜꯅꯣ
ꯎꯝ ꯑꯂꯨꯒ ꯕꯣꯔꯤꯒ ꯕꯣꯔꯤ ꯈꯪꯉꯦꯀꯣ ꯅ꯭ꯌꯨꯇ꯭ꯔꯦꯂꯥꯗꯣ ꯎꯝ ꯑꯗꯨꯒ ꯁꯤꯡꯖꯨ
ꯅ꯭ꯌꯨꯇ꯭ꯔꯦꯂꯥ ꯃꯥꯟꯕꯗꯨ ꯅꯠꯇ꯭ꯔꯣ ꯕꯣꯔꯤ
ꯍꯣ ꯍꯣꯏ
ꯑꯩꯗꯤ ꯑꯗꯨ ꯆꯥꯅꯤꯡꯗꯦ ꯆꯥꯅꯤꯡꯗꯦ ꯑꯩꯗꯤ ꯎꯍꯝ ꯇꯜꯂꯦ ꯑꯩ
ꯑꯦꯍ ꯑꯗꯨꯒ ꯁꯤꯡꯖꯨ ꯑꯩꯗꯤ ꯂꯣꯏ ꯆꯥꯏ ꯃꯤꯁ ꯑꯥ ꯑꯦꯁꯣꯒꯤ ꯑꯦꯟꯁꯥꯡꯅꯤꯅꯀꯣ
ꯎꯝ ꯎꯝ
ꯀꯔꯤ ꯀꯔꯤꯅꯣ ꯍꯥꯏꯒꯦ ꯇꯧꯔꯝꯕꯗꯨ
ꯍꯥꯥ
ꯅꯪꯅꯥ ꯍꯥꯏꯒꯦ ꯇꯧꯔꯝꯕꯗꯣ ꯀꯔꯤꯅꯣ
ꯀꯥꯎꯈ꯭ꯔꯦ ꯂꯣꯏꯅ
ꯑꯣꯈ
ꯑꯧ ꯑꯧ ꯑꯧ ꯑꯗꯨ ꯕꯣꯔꯤꯗꯣ ꯑꯥ ꯀꯩꯅꯣ
ꯎꯝ
ꯍꯣꯁꯇꯦꯜꯗ ꯌꯥꯝ ꯄꯤꯃꯟꯕꯒꯤ ꯆꯥꯅꯤꯡꯗ꯭ꯔꯦ
ꯑꯣ ꯍꯣꯏ ꯃꯣꯏꯅ ꯊꯣꯡꯕꯗꯤ ꯌꯥꯝ ꯍꯥꯎꯇꯦꯗ
ꯎꯝ
ꯑꯈꯣꯏꯅ ꯊꯣꯡꯕꯗꯤ ꯍꯥꯎꯕꯅꯤ
ꯅꯥꯀꯨꯞꯄꯤꯒ ꯊꯣꯡꯕꯗꯣ ꯑꯥꯁ ꯇꯜꯂꯦ ꯇꯜꯂꯦ ꯆꯥꯅꯤꯡꯗ꯭ꯔꯦ ꯎꯝ ꯅꯣꯏ ꯃꯤ ꯀꯌꯥꯔ ꯆꯥꯕ꯭ꯔꯥ ꯅꯇꯣꯝꯇ ꯆꯥꯏꯔꯣ
ꯑꯥ ꯑꯈꯣꯏ ꯃꯤ ꯑꯍꯨꯝ ꯃꯔꯤ ꯃꯉꯥ ꯇꯔꯨꯛ ꯇꯔꯦꯠ ꯑꯈꯣꯏ ꯃꯤ ꯇꯔꯦꯠ
ꯂꯣꯏꯔꯦ ꯃꯣꯏ ꯑꯣ
ꯔꯨꯝ ꯑꯍꯨꯝꯒꯤ ꯃꯤꯅꯦ ꯑꯈꯣꯏꯅ ꯆꯥꯏꯁꯦ
ꯑꯣ
ꯑꯗꯨ ꯏꯃꯥꯟꯅꯕꯤ ꯑꯃꯗꯤ ꯆꯥꯗ꯭ꯔꯦ ꯃꯥ ꯃꯥꯗꯣꯀꯣ ꯖꯤꯝ ꯖꯤꯝ ꯁꯥꯟꯅꯕꯒꯤꯀꯣ
ꯑꯥꯁ ꯑꯥ ꯍ ꯅꯪꯗꯤ ꯁꯥꯟꯅꯗꯕ꯭ꯔꯥ
ꯑ ꯁꯥꯟꯅꯩꯌꯦ
ꯑꯦꯍ ꯃꯁꯥ ꯌꯥꯝ ꯐꯔꯝꯒꯅꯤꯀꯣ ꯑꯗꯨꯗꯤ
ꯎꯝ ꯐꯩꯌꯦ ꯐꯩ ꯍꯌꯦꯡ ꯅꯪ ꯃꯤ ꯐꯨꯅꯤꯡꯉꯩꯀꯣ ꯅꯤꯛꯀꯦ ꯍꯥꯏꯔꯁꯨ ꯀꯧꯔꯛꯑꯣ ꯑꯩ ꯂꯥꯛꯄꯤꯒꯦ
ꯅꯦꯛꯀꯦ ꯅꯦꯛꯀꯦ ꯀꯥꯔꯟ ꯇꯥꯔꯛꯄ ꯃꯤ ꯂꯩꯌꯔ
ꯍꯣꯏ ꯍꯥꯍꯥꯍꯥ ꯅꯣꯢ ꯅꯣꯡꯀꯥꯟ ꯆꯨꯕ ꯃꯥꯜꯂꯦꯀꯣ
ꯆꯨꯗꯦ ꯆꯨꯗꯦ ꯍꯧꯖꯤꯛꯇꯤ ꯈꯤꯇꯪ ꯈꯤꯇꯪ ꯈꯤꯇꯪ ꯈꯤꯇꯪ ꯄ꯭ꯔꯣꯞ ꯑꯃ ꯑꯅꯤ ꯍꯣꯔꯦꯟ ꯌꯦꯡꯔꯩꯗ꯭ꯔꯣ ꯕꯣꯜ
ꯎꯝ ꯈꯪꯗꯦ ꯍꯣꯔꯦꯟꯒꯤ ꯌꯦꯡꯒꯗ꯭ꯔ ꯌꯦꯡꯉꯣꯢꯗ꯭ꯔ ꯈꯪꯗꯦꯕ ꯉꯁꯤ ꯍꯌꯦꯡꯗꯣ ꯍꯌꯦꯡꯗꯣ ꯍꯌꯦꯡꯗꯣ ꯑꯥꯎꯇꯤꯡ ꯆꯠꯅꯤꯡꯉꯥꯢ ꯂꯩꯕꯀꯣ ꯑꯗꯨꯒꯤ